ꯍꯜꯂꯣ ꯌꯥꯕ꯭ꯔꯣ
ꯑ ꯌꯥꯔꯦ ꯌꯥꯔꯦ ꯑꯩꯅ ꯁꯕꯃꯤꯠ ꯁꯕꯃꯤꯠ ꯇꯧꯗ꯭ꯔꯩ ꯇꯧ ꯌꯥꯗꯕ꯭ꯔꯣ ꯑꯇꯣꯞꯄ ꯑꯃꯨꯛꯀ
ꯉꯁꯥꯏ ꯁꯕꯃꯤꯠ ꯇꯧꯈꯤꯗ꯭ꯔꯣ ꯉꯁꯥꯏ ꯑꯍꯥꯟꯕꯩꯗꯣ
ꯇꯧꯗꯦ
ꯏ ꯀꯥꯏꯁ ꯇꯧꯗ꯭ꯔꯒ ꯀꯥꯏ ꯌꯥꯗꯣꯏꯕ
ꯍꯨꯖꯤꯛ ꯋꯥꯏꯗ ꯇꯧꯔꯤ
ꯁꯥ ꯑ ꯍ ꯑꯩ ꯁꯤꯗ ꯇꯧꯒꯔꯦ ꯁꯤ ꯄꯣꯠꯁꯤ ꯌꯥꯗ ꯌꯥꯔꯗ꯭ꯔꯥ ꯈꯪꯗꯦꯀꯣ ꯑꯗꯨ ꯁꯛ ꯀꯣꯜ ꯇꯧꯕꯁꯦ ꯑꯃꯁꯪꯡꯗꯤ ꯀꯨꯜꯍꯨꯝꯗꯣꯏ ꯁꯨꯔꯕꯀꯣ
ꯑꯥ
ꯀꯨꯂꯨꯝꯗꯣꯏꯗꯨꯣ ꯃꯣꯏ ꯅꯍꯥꯟ ꯃꯋꯥꯣꯏꯋꯥ ꯇꯣꯉꯥꯟ ꯆꯝꯉꯥ ꯍꯥꯎꯈꯤꯃꯦ ꯍꯤꯕꯈꯤꯕꯗꯣ ꯃꯁꯤꯡ
ꯑꯥ
ꯌꯥꯎ ꯌꯥꯎꯈꯤꯕꯅꯦꯕꯀꯣ
ꯑꯣ ꯅꯠꯇꯦ ꯀꯨꯟꯍꯨꯝꯗꯣꯏꯒꯤ ꯈꯥꯗ ꯇꯧꯒꯤꯕꯗꯤ ꯆꯪꯉꯛꯇ꯭ꯔꯣ
ꯈꯪꯗꯦ ꯁꯪꯅꯤ ꯁꯪꯅꯤ ꯒ꯭ꯌꯥꯟ ꯇꯥꯗꯕꯩ
ꯑꯗꯨ ꯅꯪꯒꯤ ꯆꯪꯗ꯭ꯔꯗꯤ ꯑꯅꯤꯃꯛ ꯆꯪꯉꯣꯏꯗꯧ ꯑꯣꯏꯔꯝꯅꯤꯅꯦ
ꯈꯪꯗꯦ ꯑꯗꯨ ꯒꯌ꯭ꯥꯟ ꯇꯥꯗꯦꯗ ꯑꯔꯃꯤꯒꯩꯗꯨ ꯃꯣꯏꯁꯤ ꯀꯝꯄ꯭ꯂꯤꯠꯇꯤ ꯊꯥꯛꯔꯇꯦꯕꯀꯣ ꯅ ꯏꯕꯥꯅꯤ ꯏꯕꯥꯅꯤ ꯁꯥꯟꯅꯕꯣꯅꯦ ꯑꯩꯅ ꯇꯧꯗꯧꯕ ꯑꯗꯨꯝ ꯋꯥꯠꯇꯤ ꯋꯥꯠꯈꯤꯕꯅꯦꯕ
ꯍꯣꯏ ꯋꯥꯠꯀꯤꯈꯤꯝꯅꯦ ꯑꯗꯨ ꯑꯩꯒꯤꯁꯨ ꯑꯃꯇꯪ ꯉꯥꯏꯔꯦꯕ ꯇꯔꯥ ꯇꯔꯥꯅꯤꯊꯣꯏꯅꯦꯕ ꯑꯩ ꯂꯩꯔꯤꯁꯦ
ꯎꯝ ꯑꯦ ꯑꯗꯨꯗꯤ ꯅꯩ ꯑꯃꯠꯇ ꯋꯥꯏ ꯉꯗꯤ ꯅꯗꯤ ꯁꯥꯟꯅ ꯍꯥꯏꯔꯤꯅꯤ ꯑꯗꯨ ꯂꯣꯏꯕꯒ ꯑꯃꯨꯛ ꯃꯣꯃꯣ ꯇꯥꯛꯁ ꯃꯈꯥ ꯂꯩꯔꯥꯝꯅꯦꯕꯀꯣ
ꯑꯥ
ꯃꯣꯔꯠ ꯇꯥꯛꯁ ꯅꯝꯃꯀꯥꯟꯗ ꯑꯃꯨꯛ ꯑꯃ ꯕꯛ ꯂꯥꯎꯅ ꯍꯦꯜꯒꯟꯀꯅꯤ ꯅ ꯀꯨꯟ ꯁꯨꯖꯦ ꯋꯥꯠꯂꯤꯃꯤꯅ ꯀꯩꯁꯨ ꯇꯧꯔꯣꯏ ꯁꯤ ꯃꯤ ꯌꯥꯝ ꯇꯧ ꯌꯥꯔꯦ ꯍꯧꯖꯤꯛ ꯍꯧꯖꯤꯛ
ꯑꯃ ꯊꯦꯛꯀꯣꯏ ꯅꯥꯀꯣꯏꯗꯨꯗꯤ ꯁꯥꯟꯗ꯭ꯔꯕꯣ
ꯁꯥꯟꯅꯗꯦ ꯉꯁꯤ ꯑꯃ ꯍꯥꯏꯔꯛꯇꯦ
ꯀꯩꯗꯧꯒ꯭ꯔꯅꯣ ꯊꯕꯛ ꯆꯤꯟꯒ꯭ꯔꯥꯖꯥꯠꯂ
ꯎꯝ ꯊꯥꯕꯛ ꯆꯤꯜꯂꯤꯔꯣ ꯅꯦꯠ ꯌꯗꯦ ꯀꯩꯗꯧꯔꯤꯝꯅꯣ
ꯊꯦꯛ ꯊꯦꯛꯇꯅ ꯂꯩꯔꯝꯃ ꯑꯁ ꯇꯥꯔꯗꯤ ꯑꯩ ꯐꯖꯅꯗꯤ ꯍꯥꯏꯕꯤꯔꯔꯣꯏ ꯅꯪ
ꯃꯥꯏ ꯃꯥꯏꯁꯦ ꯃꯥꯏ ꯌꯥꯎꯖꯒꯤꯅꯤ ꯍꯦ ꯍꯦ ꯍꯦ ꯎꯝ ꯕꯦꯔꯥ ꯀꯥꯖꯅꯤ ꯎꯝ ꯐꯒꯦ ꯄꯥꯎ ꯐꯥꯡꯖꯤꯟꯅꯕꯒ
ꯌꯥꯅꯤ ꯌꯥꯅꯤ
ꯎꯝ ꯑꯩꯈꯣꯏ ꯍꯧꯗꯣꯡꯅ ꯂꯥꯛꯏꯅ ꯑꯩ ꯃꯊꯛ ꯂꯩꯌꯦꯕꯀꯣ ꯑꯩꯅ ꯐꯛ ꯊꯥꯔ ꯇꯨꯝꯕ ꯂꯩꯕꯅꯦ ꯍꯧꯗꯣꯡꯅ ꯑꯩ ꯅꯥꯛ ꯆꯪꯉꯒ ꯑꯁ ꯑꯩꯉꯣꯟꯗꯒ ꯃꯣꯟ ꯈꯥꯡꯉꯒ ꯇꯨꯝꯃ ꯍꯥꯏ ꯆꯤꯛꯈꯔꯃꯦ ꯑꯩ ꯀꯦꯁꯤꯟꯅꯔꯤ
ꯎꯝ ꯑꯈꯣꯏ ꯑꯩꯅ ꯆꯠꯄꯗꯨꯁꯨ ꯋꯗꯤꯡ ꯆꯠꯂꯤꯗꯅ ꯃꯣꯏ ꯍꯪ ꯗꯣꯡ ꯌꯥꯝꯃꯦ ꯂꯩꯕꯗꯣ
ꯑꯣ
ꯃꯆꯥꯗꯨꯗ ꯃꯔꯤ ꯂꯩꯕ ꯇꯧ ꯃꯔꯤꯔ ꯃꯉꯥ ꯍꯪꯗꯣꯡ ꯄꯨꯜꯂꯞꯄꯨꯟꯅ ꯃꯉꯥꯔ ꯃꯔꯤꯔ ꯃꯉꯥ ꯂꯩꯕꯅꯦꯕ
ꯍꯣꯏꯅꯦ ꯁꯤꯕꯩ ꯅꯠꯇ꯭ꯔꯗꯤ ꯀꯩꯁꯨ ꯇꯧꯔꯣꯏꯗꯕꯅꯦ
ꯃꯄꯥꯗꯨꯅ ꯀꯃꯥꯏꯟ ꯇꯧꯏ ꯈꯪꯕ꯭ꯔꯥ ꯑꯥ ꯀꯩꯅꯣ ꯃꯣꯏ ꯀꯩꯅꯣ ꯀꯥꯗꯨ ꯂꯥꯛꯑꯒꯅꯦ ꯍꯦꯛꯇ ꯃꯇꯨꯡ ꯏꯟꯅꯒ꯭ꯔꯗꯧꯕ ꯑꯣ ꯍꯨꯏꯒꯤ ꯇꯥꯥꯢꯞꯇ ꯀꯨꯏꯅ ꯂꯩ ꯋꯥꯟ
ꯑꯣ ꯍꯥ ꯍꯥ
ꯃꯄꯨꯗꯨꯒ
ꯂꯩꯕꯅꯦ ꯂꯩꯕꯅꯦ ꯗꯨꯃꯥꯢ
ꯄꯨꯂꯞ ꯅꯠꯇꯦ ꯄꯨꯂꯞ ꯅꯠꯇ꯭ꯔꯒ ꯑꯗꯨꯨꯅꯦ ꯑꯅꯤ ꯑꯅꯤ ꯑꯍꯨꯝꯁꯤꯅꯅꯦ ꯑꯃ ꯆꯠꯂꯦꯗꯅ ꯑꯗꯨꯝ ꯆꯠꯇꯩꯕ
ꯈꯂꯨꯟ ꯇꯧꯔꯗꯤ ꯃꯥꯥꯏ ꯍꯦꯛꯇ ꯇꯧꯕꯅꯤ ꯈꯔ ꯍꯧꯗꯣꯡꯒꯤꯗꯤ ꯈꯔ ꯑꯗꯨ ꯂꯩꯕꯩꯗꯤ ꯌꯨꯝꯗ ꯂꯩꯀꯥꯟꯗꯗꯤ ꯍꯧꯗꯣꯡ ꯍꯥꯏꯔꯤꯖꯦ ꯃꯄꯥꯟꯂꯣꯝ ꯇꯧꯔꯒ ꯑꯃꯨꯛ ꯑꯩꯈꯣꯏ ꯌꯨꯝ ꯀꯩꯝ ꯇꯧ ꯋꯥꯅꯦꯕ ꯍꯧꯗꯣꯡꯒꯤꯗꯤ ꯈꯣꯏ ꯌꯨꯝ ꯄꯨꯕ ꯍꯥꯏꯗꯣ ꯎꯝ
ꯑꯗꯨꯒ ꯃꯣꯏ ꯍꯪꯗꯣꯡꯒꯤ ꯆꯥꯔꯉꯥꯏ ꯕꯤꯁꯀꯨꯠꯀ ꯂꯩꯗꯅ ꯑꯗ ꯑꯗꯨꯒꯁꯨ ꯂꯩꯔ ꯊꯝꯃꯤꯅ ꯉꯥꯔꯁꯨ ꯉꯥꯒꯁꯨ ꯇꯣꯡꯉꯥꯟꯅ ꯂꯩꯅ ꯍꯧꯗꯣꯡꯒꯤ ꯑꯗꯨꯒ ꯑꯗꯨꯝ ꯉꯥꯗꯨꯁꯨ ꯑꯗꯨꯝ ꯆꯥꯏꯊꯣꯛꯑ ꯊꯝꯃꯦ ꯆꯥꯅꯤꯡ ꯆꯥꯅꯤꯡꯒꯥꯟ ꯆꯥꯕ ꯉꯥ ꯗꯨ
ꯉꯥ ꯉꯥ ꯇꯨꯃꯤ ꯇꯧꯢꯁꯦ
ꯉꯥꯗꯨ ꯀꯃꯥꯏꯅ ꯇꯧꯏ ꯈꯪꯕ꯭ꯔꯥ ꯑꯩꯈꯣꯏꯒꯤ ꯉꯥꯁꯦ ꯍꯪꯗꯣꯡꯒꯤ ꯗꯤ ꯉꯥ ꯂꯩꯔꯒꯗꯤ ꯂꯩꯔꯒ ꯁꯤ ꯅꯟ ꯁꯤꯠ ꯅꯥꯟ ꯁꯤꯠ ꯅꯥꯟ ꯆꯥꯏꯗꯅ ꯃꯣꯏ ꯌꯥꯝꯃꯟꯅ ꯄꯤꯖꯕꯩꯔ ꯈꯪꯗꯦꯅ ꯉꯥꯗꯨꯣ ꯀꯩꯝꯅ ꯇꯧꯏꯕꯣ
ꯆꯥꯗꯕꯤꯗꯣ ꯍꯨ ꯍꯨ ꯍꯨ ꯌꯥꯝꯃꯟꯅ ꯆꯥꯁꯤꯜꯂꯛꯄꯩ
ꯌꯥꯃꯟ ꯆꯥꯁꯤꯜꯂꯛꯄꯩ ꯇꯜꯂꯕ ꯈꯪꯗꯦ
ꯑꯩ ꯀꯩꯅꯣꯁꯨ ꯇꯧꯕꯅꯦ ꯉꯥꯁꯤ ꯆꯞ ꯃꯥꯟꯅ ꯑꯗꯨꯝ ꯄꯤꯖꯕꯀꯣ ꯀꯃꯥꯏ ꯄꯣꯏꯁꯟ ꯆꯥꯥꯔꯝꯃꯤꯁꯦ ꯈꯂꯦ ꯆꯅꯤꯡꯇꯕꯤ ꯇꯧꯕꯅꯦꯕ
ꯍꯣꯏ ꯁꯨꯝ ꯆꯥꯁꯤꯜꯂꯛꯄꯅꯤꯅ
ꯑꯇꯣꯞꯄ ꯁꯨꯝ ꯃꯥꯟꯗꯕ ꯁꯨꯝꯄꯤꯖ ꯖꯔꯒꯦ ꯇꯧꯗꯕꯀꯣ ꯅꯍꯥꯟ ꯃꯃꯥꯡꯗ ꯑꯩꯈꯣꯏ ꯑꯩꯈꯣꯏ ꯗꯥꯅ ꯑꯦꯛꯁꯀꯥꯔꯁꯟ ꯆꯠꯂꯦ ꯃ ꯁ꯭ꯀꯨꯜꯒꯤ ꯑꯗꯨꯒ ꯃꯥ ꯉꯥꯗ ꯂꯩꯃꯤ ꯉꯥꯗꯨꯁꯨ ꯀꯗꯥꯛ ꯀꯗꯥꯛ ꯂꯥꯎꯕꯗꯣ ꯖꯌꯥꯗ꯭ꯔꯕ ꯔꯣꯝ ꯌꯥꯝꯅ ꯈꯣꯏ ꯅꯦꯒꯤ ꯌꯨꯝ ꯌꯥꯃꯦ ꯑꯦ ꯍꯧꯗꯣꯡꯗꯣꯖꯨꯞ ꯆꯥꯝ ꯁꯨꯝ ꯆꯥꯝꯃꯦ ꯃꯤ ꯈꯔꯅꯤ ꯑꯗꯨꯝ ꯆꯥꯝꯃꯦꯀꯣ ꯑꯩꯈꯣꯏꯅ ꯉꯥꯁꯦ ꯉꯥꯇꯣ ꯍꯧꯗꯣꯡꯗꯣ ꯗꯨꯝ ꯆꯥꯎꯔ ꯌꯥꯀ꯭ꯔꯕꯋꯥꯅꯤ ꯍ-ꯍ ꯅꯩꯕꯅꯤ
ꯉ- ꯉꯁ ꯍꯣꯔꯦꯟꯗꯤ ꯕꯣꯟ ꯌꯦꯡꯉꯣꯏꯗ꯭ꯔꯣ
ꯑꯁ ꯑꯍꯤꯡꯒꯤ ꯌꯦꯡꯉꯣꯏꯗ ꯍꯌꯦꯡꯕꯨꯗꯤ ꯉꯞ ꯄꯟ ꯃꯥꯄꯜ ꯃꯈꯥꯏꯗ ꯀꯩꯅꯣ ꯏꯁꯄꯦꯟꯒꯤ ꯂꯩꯕꯅꯤ
ꯍꯧꯖꯤꯛ ꯇꯔꯥ ꯅꯠꯇꯦ ꯍꯧꯖꯤꯛ ꯇꯔꯥ ꯃꯈꯥꯏꯗ ꯑꯃ ꯂꯩꯒꯨꯝ ꯇꯧꯕꯅꯤ
ꯑꯩ ꯕꯅꯦ
ꯉꯁꯤ ꯇꯔꯥ ꯃꯈꯥꯏꯗ
ꯉꯁꯤ ꯐꯨꯔꯇꯤ ꯇꯥꯡ ꯇꯥꯃꯔꯤꯒꯤꯕꯣ
ꯉꯁꯤꯒꯤꯕꯨ ꯂꯩꯇꯖꯥꯠꯂꯣ
ꯈꯪꯗꯦ ꯈꯪꯗꯤꯅꯦ ꯉꯁꯥꯏ ꯍꯥꯏꯅꯤꯔ
ꯇꯔꯥꯃꯈꯥꯏ ꯂꯩ
ꯅꯌꯦ
ꯖꯔꯃꯅꯤꯒ ꯖꯔꯃꯅꯤꯒ ꯀꯨꯔ ꯑ ꯀꯨꯔ ꯀꯨꯔꯁꯤꯌꯥ ꯍꯥꯏꯕ꯭ꯔꯥ ꯅꯣꯡꯃꯥꯜꯂꯦ ꯑꯦ ꯁꯤ ꯀꯩꯅꯣꯁꯤ ꯌꯦꯡꯕ ꯅꯨꯡꯉꯥꯏꯒꯅꯤꯅꯦ ꯁꯤ ꯃꯦꯁꯁꯦ
ꯑꯗꯨ ꯖꯔꯃꯅꯤ ꯌꯦꯡ ꯌꯥꯏ ꯄꯨꯡ ꯇꯔꯥ ꯃꯈꯥꯏꯐꯥꯎ ꯌꯦꯡꯒꯦ ꯌꯥꯏ ꯀꯩꯅꯣ ꯇꯔꯥꯃꯔꯤꯕꯨ ꯊꯥꯕ꯭ꯔꯅꯤ
ꯇꯔꯥꯃꯈꯥꯏꯅꯦ ꯎꯝ ꯇꯔꯥꯃ ꯈꯥꯏ ꯂꯩ
ꯑꯣ ꯐꯩꯅꯦꯕꯗꯤ
ꯀꯩꯅꯣꯒꯤ ꯉꯁꯤ ꯖꯞ ꯖꯄꯥꯟꯒ ꯍꯣꯂꯦꯟꯒ ꯂꯩꯌꯦꯕ ꯄꯨꯡ ꯑꯍꯨꯝ ꯃꯈꯥꯏꯗ
ꯎꯝ ꯖꯄꯥꯟ ꯌꯥꯝ ꯐꯠꯇꯦ ꯍꯥꯏꯃꯤ ꯖꯄꯥꯟ ꯆꯄꯥꯟꯅꯕ ꯂꯩꯔꯤꯅꯦꯕ
ꯎꯝ ꯎꯝ ꯑꯗꯨ ꯑꯁ ꯑꯩ ꯀꯩꯅꯣꯗ ꯌꯥꯗꯕꯗꯣ ꯆꯥꯛꯑꯦꯕꯣ ꯑꯩ ꯋꯥꯟ ꯑꯦꯁ ꯕꯦꯠꯁꯦ ꯌꯥꯗꯕꯗꯨꯢ ꯑꯩ ꯖꯄꯥꯟ ꯊꯥꯗꯧꯅꯦ
ꯑꯦ ꯊꯥ ꯅꯪ ꯂꯨꯄꯥ ꯀꯌꯥ ꯊꯥꯒꯦ ꯍꯥꯏꯅꯣ ꯍꯨꯝ ꯑꯦ ꯑꯗꯨ ꯀꯩꯅꯣꯒꯤ ꯑꯃꯈꯛꯇ ꯁꯨꯝ ꯁꯥꯟꯅ ꯀꯥꯟꯗꯗꯤꯀꯣ ꯅꯪ ꯑꯃꯈꯛꯇ ꯊꯥꯕꯗꯨ ꯀꯥꯟꯅꯔꯣꯏꯕ ꯀꯥꯟꯅꯔꯣꯢꯗꯣ ꯄꯩꯁꯥꯗꯣ ꯌꯥꯝ ꯐꯪꯉꯣꯏꯕ
ꯎꯝ
ꯆꯥꯎꯗꯕꯅꯦꯕ ꯖꯄꯥꯟꯅ ꯑꯣꯏ ꯖꯄꯥꯟꯅ ꯃꯤ ꯁꯨꯝ ꯌꯥꯝ ꯂꯩꯕꯅꯤꯅꯅꯦ ꯃꯥꯏꯁꯦ ꯀꯦꯃ ꯊꯝꯕꯅꯤꯅꯦ ꯖꯄꯥꯟꯁꯤ ꯇꯧꯀꯥꯔ ꯊꯥꯔ
ꯕꯥꯥꯕꯨ ꯑꯩꯅ ꯁꯨꯃꯥꯏꯅ ꯇꯧꯔꯦ ꯈꯜꯂꯁꯤꯅꯦ ꯙꯥꯡꯀꯔ ꯑꯦ ꯑꯩꯅ ꯁꯨꯃꯥꯏꯅ ꯁꯨꯝ ꯇꯧꯔꯦ ꯈꯜꯂꯁꯤꯅꯦ ꯑ ꯎꯝ ꯁꯤ ꯑꯩꯅ ꯖꯔꯃꯟꯒ ꯖꯄꯥꯟꯒꯁꯨ ꯂꯩꯗꯅ ꯑꯁꯤ ꯑꯅꯤꯁꯦ ꯖꯄꯥꯟ ꯉꯝꯅꯤ ꯇꯧꯔꯦ ꯖꯔꯃꯅꯤ ꯅꯪ ꯉꯝꯅꯤ ꯇꯧꯔꯦ ꯑꯅꯤꯁꯦ ꯑꯃ ꯄꯣꯕꯗ ꯑꯃ ꯀꯥꯔꯦ ꯈꯜꯂꯁꯤ ꯅꯪꯗꯤ ꯄꯤꯛꯀꯗꯧꯔ
ꯑꯅꯤ ꯑꯅꯤ ꯇꯣꯉꯥꯟꯅ ꯗ꯭ꯔꯣꯑꯅꯤ ꯇꯥ ꯑꯣꯏꯇꯥꯥꯔꯕꯨꯗꯤ
ꯎꯝ
ꯄꯩꯁꯥꯗꯨ ꯁꯝꯅꯕꯨ ꯑꯃꯅ ꯀꯩꯅꯣ ꯑꯣꯏ ꯈꯜꯂꯣꯅꯦ ꯋꯥꯟ ꯄꯣꯏꯟ ꯐꯥꯏꯚ ꯅꯤ ꯈꯜꯂꯣꯅꯦ ꯀꯣ ꯖꯔꯃꯅꯤꯅ ꯖꯔꯃꯟ ꯖꯄꯥꯟ ꯊꯥ ꯀꯥꯟꯗ ꯀꯝꯄꯜꯁꯔꯤ ꯖꯔꯃꯟ ꯆꯥꯎꯔꯛꯀꯅꯦꯕ ꯑꯦ ꯄꯤꯛꯀꯅꯦꯕ ꯋꯥꯟ ꯄꯣꯏꯟ ꯐꯥꯏꯚ ꯊꯔꯦ ꯈꯂꯣ
ꯑꯣ
ꯅꯪ ꯋꯥꯟ ꯄꯣꯏꯟ ꯐꯥꯏꯐꯇꯨꯅ
ꯋꯥꯟ ꯄꯣꯏꯟ ꯐꯥꯏꯚ ꯁꯤ ꯀꯩꯅꯣꯔ ꯋꯥꯟ ꯄꯣꯏꯟ ꯐꯥꯏꯕ ꯑꯗꯨꯒꯨꯝꯕ ꯂꯩꯁꯤꯅ ꯑꯁꯤ ꯄꯩꯁꯥꯒꯤꯔꯥ ꯅꯠꯇ꯭ꯔꯒꯅ ꯀꯩꯒꯤꯅꯣ
ꯍꯣꯏ ꯋꯥꯟ ꯄꯣꯏꯟ ꯐꯥꯏꯚ ꯑꯣꯏꯗꯤ ꯅꯪ ꯂꯨꯄꯥ ꯇꯥꯔ ꯊꯔꯀꯥꯟꯗꯨ ꯇ꯭ꯔꯥꯉꯥ ꯐꯪꯗꯣꯏꯕ ꯋꯥꯟ ꯄꯣꯏꯟ ꯐꯥꯏꯐ ꯑꯣꯏꯔꯒꯅ
ꯑꯣ
ꯁꯝꯅꯕꯨ ꯖꯄꯥꯟꯒ ꯖꯔꯃꯅꯤꯒ ꯊꯥꯏ ꯈꯜꯂꯣꯕꯀꯣ ꯑꯃꯗꯤ ꯋꯥꯟ ꯄꯣꯏꯟ ꯐꯥꯏꯚ ꯑꯗꯨꯝ ꯑꯣꯏꯒ꯭ꯔꯦ ꯈꯜꯂꯣꯕ ꯁꯣꯝꯅꯒ ꯆ ꯃꯄꯥꯟꯗꯣ ꯍꯧꯂꯀꯥꯟꯗ ꯁꯥꯟꯅꯧ ꯇꯨ ꯅꯠꯇ꯭ꯔꯒ ꯇꯨ ꯄꯣꯏꯟ ꯐꯥꯏꯚ ꯌꯧꯔꯦ ꯈꯜꯂꯣ ꯑꯗꯨꯅ ꯀꯔꯤꯒꯨꯝꯕ ꯅꯪꯅ ꯑꯗꯨ ꯊꯣꯛꯏꯇꯥꯥꯔꯗꯤ ꯑꯗꯨ ꯂꯨꯄꯥ ꯅꯪ ꯐꯪꯗꯣꯏꯁꯤ ꯂꯨꯄꯥ ꯇꯔꯥ ꯊꯥ ꯀꯥꯟꯗ ꯀꯨꯟꯒ ꯃꯉꯥ ꯐꯪꯗꯣꯏꯕ
ꯕꯥꯕꯨ ꯑꯩ ꯑꯩꯅ ꯑꯩꯅ ꯇꯔꯥ ꯑꯩꯅ ꯇꯔꯥ ꯊꯥ ꯀꯥꯟꯗꯅꯦ ꯑꯩꯅ ꯇꯔꯥ ꯊꯥꯀꯥꯟꯗ ꯅꯪ ꯀꯣꯏꯗꯨꯒꯤ ꯋꯥꯏꯁꯗꯅꯦꯕ ꯄꯩꯁꯥ ꯀꯥꯔꯛꯀꯗꯣꯏꯁꯤꯅ
ꯃꯥꯅꯤ ꯃꯥꯅꯤ
ꯑꯗꯨ ꯄꯣꯏꯟꯗꯨ ꯀꯃꯥꯏꯅ ꯂꯥꯛꯀꯗꯣꯏꯅꯣ ꯃꯤ ꯌꯥꯝ ꯊꯥꯕꯗ ꯂꯥꯛꯀꯗꯣꯏꯔꯥ ꯅꯠꯇ
ꯂꯥꯎꯏ ꯉꯁꯥꯏꯒꯤ ꯀꯩꯅꯣꯒꯤ ꯑꯣꯏꯅ ꯑꯩꯈꯣꯏ ꯑꯩꯈꯣꯏꯅ ꯁꯨꯝ ꯃꯌꯥꯝꯅ ꯕꯣꯜ ꯁꯥꯟꯅꯔ ꯀꯥꯟꯅꯕ ꯌꯨꯝ ꯍꯧꯖꯤꯛꯀꯤ ꯃꯌꯥꯝꯒꯤ ꯃꯣꯏꯁꯤ ꯌꯥꯎꯔꯤ ꯃꯈꯩꯗꯨꯒꯤꯁꯨ ꯆꯪ ꯆꯠ ꯁꯝ ꯊꯝꯃꯤꯀꯥꯟꯗꯣ
ꯑꯥ
ꯀꯥꯟꯗ ꯄꯨꯅ ꯍꯥꯏ ꯁꯨꯝ ꯆ ꯐꯖꯒꯤ ꯀꯥꯡꯉꯨꯁꯤ ꯁꯤꯗꯅ ꯑꯣꯠꯆꯝꯗꯦꯅꯅꯦꯕ ꯁꯥꯅ
ꯑꯣ
ꯑꯣꯟꯁꯤꯜꯂꯒ ꯑꯗꯨ ꯍꯧꯖꯤꯛ ꯅꯥꯊꯣꯛꯅꯤ ꯍꯥꯏ ꯂꯩꯕ ꯅꯇꯦꯀꯣ ꯖꯤꯜꯂ ꯑꯃꯗ ꯊꯣꯏꯈꯤꯕꯁꯨ ꯌꯥꯎꯔꯤꯃꯤ
ꯃꯥꯅꯦ ꯑꯁꯤ ꯄꯣꯠꯁꯦ ꯑꯩꯅ ꯈꯪꯉꯤꯁꯤꯅ ꯀꯩꯅꯣ ꯍꯥꯏꯗꯤ ꯑꯁꯤ ꯍꯣꯗꯦ ꯆꯦꯟꯒ ꯖꯄꯥꯟꯁꯤꯒꯕꯨꯗꯤ ꯈꯔ ꯇꯐ ꯃꯦꯁꯇ ꯁꯥꯟꯅꯔꯛꯑꯅꯤꯕ ꯍꯣꯂꯦꯟ ꯍꯥꯏꯁꯨ ꯑꯗꯨꯝ ꯁꯥꯟꯅꯕꯅꯦꯕ
ꯑꯗꯨ ꯀꯝꯕꯩꯁ ꯖꯄꯥꯟꯅꯦ ꯖꯄꯥꯟꯅꯦ ꯄꯤꯑꯝꯒꯅꯦꯕ
ꯑꯗꯨ ꯖꯄꯥꯟꯅꯗꯤ ꯄꯤꯅꯤꯑꯕ ꯑꯗꯨ ꯖꯔꯃꯟꯒ ꯁꯥꯟꯅꯒꯗꯣꯏ ꯁꯤꯗꯤ ꯑꯗꯨꯝ ꯖꯔꯃꯟꯅ ꯂꯥꯏꯟ ꯁꯥꯟꯅꯔꯛꯀꯅꯤꯕ
ꯖꯔꯃꯟ ꯁꯥꯅꯔꯛꯀꯅꯤ ꯇꯣꯛꯑꯁꯨ ꯄꯤꯑꯝꯒꯅꯦꯕ ꯃꯥꯅ ꯊꯣꯏꯕ ꯌꯥꯕꯒꯤ ꯆꯥꯟꯖ ꯂꯩꯌꯦꯗꯅ ꯑꯗꯣ ꯀꯣꯁꯁꯨ ꯀꯣꯁ ꯄꯤ ꯀꯥꯟꯗꯗꯤ ꯄꯩꯁꯥ ꯌꯥꯝ ꯆꯥꯎ ꯊꯥꯔꯗꯤꯅꯦ ꯀꯥꯟꯅꯩ ꯌꯥꯝ ꯐꯪꯉꯦꯕ ꯑꯗꯣ ꯑꯩꯈꯣꯏꯁꯤ ꯄꯩꯁꯥ ꯌꯥꯝ ꯂꯩꯇꯕꯅꯤꯅ ꯇꯥꯔꯒ ꯀꯩ ꯊꯥꯛꯀꯗ ꯀꯥꯟꯅꯗꯦꯅ ꯑꯗꯨꯅ ꯃꯦꯁ ꯑꯩꯈꯣꯏ ꯁꯝꯅꯧ ꯍꯈꯛꯀꯤ ꯖꯄꯥꯟ ꯖꯔꯃꯟꯒꯤ ꯁꯥꯟꯅꯕꯩ ꯇꯣꯉꯥꯟꯅ ꯑꯃ ꯂꯩꯔꯗ꯭ꯔꯥ ꯖꯄꯥꯅꯒꯤ ꯁꯥꯟꯅꯕꯒꯤ ꯇꯣꯉꯥꯟꯅ ꯂꯩ ꯈꯟꯕꯒꯤ ꯋꯥꯅꯤꯗ ꯁꯣꯝꯗ ꯖꯔꯃꯟ ꯊꯥꯕꯩ ꯑꯃ ꯂꯩꯈꯜꯂꯅꯤꯀꯣ ꯑꯦ ꯑꯃ ꯑꯃꯨꯛ ꯖꯄꯥꯟꯅ ꯊꯣꯏꯅꯤ ꯍꯥꯏꯕ ꯑꯃ ꯑꯅꯤ ꯁꯨꯗ꯭ꯔꯥ ꯑꯅꯤ
ꯑꯥ
ꯑꯅꯤꯗꯨꯒꯤ ꯑꯃꯨꯛ ꯑꯣꯁꯇꯣ ꯑꯅꯤꯗꯨ ꯁꯦꯝꯃꯒ ꯑꯃꯨꯛ ꯑꯗꯨꯗꯤ ꯋꯥꯟ ꯋꯥꯟꯅꯤ ꯈꯜꯂꯣꯅꯦ ꯑꯅꯤꯗꯣ ꯁꯒꯤꯁꯨꯟ ꯑꯣꯏꯅꯔꯝꯃꯤꯈꯠꯂꯛꯑꯣ ꯑꯣꯁꯇꯣ ꯅꯦꯝꯃꯝ ꯃꯤꯈꯠꯂꯝꯂꯛꯑꯣ ꯀꯣ ꯑꯅꯤ ꯄꯤꯅꯗꯅ ꯑꯣꯜ ꯁ꯭ꯇꯣ ꯇꯨꯌꯨ ꯌꯥꯎꯋꯦꯅ ꯈꯔꯒꯤ ꯅꯪ ꯐꯪꯀꯅꯤ ꯑꯃꯗ ꯊꯝꯃꯣꯏꯗ ꯐꯪꯗꯣꯏꯗꯣ ꯀꯣꯁꯇꯣ ꯑꯅꯤ ꯁꯨꯝꯕꯣꯏꯅꯤ ꯋꯥ ꯋꯥꯟ ꯇꯨ ꯐꯪꯉꯗꯤ ꯑꯅꯤꯃꯛꯛꯇꯪ ꯊꯣꯛꯑꯦ ꯈꯜꯂꯣ ꯑꯗꯨꯗꯤ ꯂꯨꯄꯥ ꯇꯔꯥꯈꯛ ꯊꯥꯛꯀ ꯂꯨꯄꯥ ꯇꯔꯥ ꯑꯔꯩꯕ ꯇꯔꯥꯃꯉꯥ ꯐꯪꯗꯩꯗꯣ ꯁꯣꯝꯗꯗꯤ ꯀꯨꯟ ꯍꯦꯟꯅ ꯐꯪꯉꯗ꯭ꯔꯣ ꯑꯃꯥꯏ ꯇꯧꯋꯦ ꯑꯗꯨ ꯑꯃ ꯍꯦꯛꯄꯨꯈꯤꯕꯗꯤ ꯌꯥꯗꯦ ꯀꯣ ꯅꯪ ꯊꯥ ꯈꯜꯂꯤ ꯄꯣꯠꯇꯨꯗ ꯑꯃ ꯄꯨꯈ꯭ꯔꯗꯤ ꯇꯣꯛꯑꯦ ꯑꯗꯨꯅ ꯃꯁꯤꯡꯗꯣ ꯃꯤꯇ ꯃꯤ ꯑꯩꯈꯣꯏ ꯑꯩꯈꯣꯏꯅ ꯊꯤꯔꯤꯁꯦ ꯑꯩꯈꯣꯏ ꯁ꯭ꯇꯣꯔꯤꯁꯦ ꯑꯃꯃꯝ ꯊꯥꯗꯦꯕ ꯃꯤ ꯄꯩꯁꯥ ꯆꯥꯎ ꯄꯤ ꯅꯣꯏ ꯗꯕꯨꯗꯤ ꯑꯦ ꯃꯣꯏ ꯑꯣꯁꯨꯀꯩ ꯆꯥꯎꯕ ꯌꯥꯎꯋꯦꯕꯀꯣ ꯑꯃꯅ ꯋꯥꯟꯕꯧ ꯌꯧꯗꯕ ꯌꯥꯎꯋꯦꯕ ꯈꯋꯥꯏ ꯌꯧꯗꯕꯤ ꯑꯩꯈꯣꯏ ꯖꯦꯔꯣ ꯄꯣꯏꯟ ꯐꯥꯏꯚ ꯀ ꯑꯗꯨꯃꯥꯏꯅ ꯑꯃꯛ ꯌꯧ ꯌꯥꯎꯋꯦꯕ ꯄꯩꯁꯠ ꯃꯉꯥꯃꯨꯛ ꯀꯩꯅ ꯑꯗꯨꯅ ꯑꯣꯠꯁ ꯌꯥꯝ ꯄꯤꯛꯄ ꯌꯥꯎꯋꯦꯕꯀꯣ
ꯑꯥ
ꯑꯅꯤꯁꯨ ꯈꯦꯠꯅꯍꯟꯕ ꯍꯥꯏꯇꯥꯔꯦ ꯑꯗꯨꯃꯥꯏꯅ ꯇꯧꯕ ꯌꯥꯎꯔꯦ ꯑꯗꯣ
ꯎꯝ ꯂꯧꯊꯣ ꯋꯤꯗ꯭ꯔꯣ ꯇꯧꯊꯣꯛꯄꯗꯤ ꯌꯥꯎꯈ꯭ꯔꯕ ꯅꯪꯒꯤ
ꯄꯤꯕ ꯂꯧꯊꯣꯛꯅꯩ ꯀꯩꯅꯣ ꯂꯧꯊꯣꯛꯇ꯭ꯔꯗꯤ ꯀꯩꯅꯣ ꯂꯧꯊꯣꯛ ꯌꯥꯏ ꯀꯩꯅꯣ ꯀꯩꯗꯧ ꯌꯥꯔꯣꯏꯗꯧꯅꯣ ꯀꯣꯏꯅꯗ꯭ꯔꯁꯨ ꯌꯥꯏ ꯑꯩꯅ ꯉꯔꯥꯡ ꯄꯩꯁꯥ ꯍꯥꯞꯄꯅꯤ ꯅꯍꯥꯟ ꯄꯩꯁꯥ ꯂꯨꯄꯥ ꯆꯍꯨꯝ ꯍꯥꯞꯄꯅꯤ ꯂꯨꯄꯥ ꯆꯅꯤꯒ ꯀꯩꯅꯣ ꯂꯩꯍꯧꯒꯅꯤ ꯍꯣꯏ ꯈꯔ ꯊꯥꯒꯤꯚꯩ ꯅꯍꯥꯟ ꯑꯃꯨꯛ ꯃꯨꯛ ꯄꯨꯂꯦ ꯌꯨꯝ ꯀꯥꯏ ꯑꯗꯨ ꯇꯥꯕꯗꯒꯤ ꯎꯝ
ꯆꯨꯔꯦ ꯑꯗꯨꯏꯗꯣ ꯑꯩ ꯑꯃꯨꯛ ꯇꯧꯔꯛꯑꯒꯦ ꯑꯩ ꯁꯤꯗ
ꯍꯣ ꯌꯥꯕ꯭ꯔ ꯌꯦꯡꯉꯣ ꯀꯣ ꯑꯩ ꯊꯝꯃꯒꯦ ꯑꯩꯍꯥꯛ ꯍꯣ ꯍꯣꯏ ꯌꯥꯏ ꯌꯥꯏ ꯎꯝ